ꯍꯜꯂꯣ ꯍꯜꯂꯣ ꯇꯥꯔꯕ꯭ꯔꯚꯥꯏ
ꯍꯣꯏ ꯚꯥꯏ ꯇꯥꯕ꯭ꯔꯣ
ꯑꯣ ꯇꯥꯏꯌꯦ ꯇꯥꯏꯌꯦ
ꯆꯥꯛ ꯆꯥꯕ ꯂꯣꯏꯔꯕ꯭ꯔꯣ
ꯑꯣ ꯆ ꯆꯥꯕ ꯂꯩꯒꯦ
ꯀꯩ ꯏꯟꯁꯥꯡ ꯆꯥꯔꯦ
ꯑꯁ ꯑꯁ ꯉꯁꯤꯗꯣ ꯃꯥꯏꯔꯦꯟ ꯃꯥꯏꯔꯦꯟꯒꯤ ꯃꯅꯥꯎꯅꯨꯄꯥꯗꯣ ꯑꯗꯨ ꯆꯝꯐꯠꯆꯦ
ꯑꯣ ꯍꯥꯎꯒꯅꯤꯅ
ꯍ ꯅꯪꯗꯤ
ꯑꯩꯗꯤ ꯉꯁꯤ ꯌꯦꯟ ꯆꯔꯥꯛꯦ
ꯑꯁ ꯍꯥꯎꯋꯅꯤ ꯑꯗꯨꯗꯤ
ꯍꯪ ꯃꯔꯤꯗ
ꯑ ꯅꯣꯏ ꯉꯁꯤꯗꯤ ꯉꯁꯤꯗꯤ ꯕꯣ ꯌꯦꯡꯒꯅꯤ ꯌꯦꯡꯒ꯭ꯔꯥ
ꯍꯣꯏ ꯌꯦꯡꯒꯅꯤ ꯌꯦꯡꯒꯅꯤ ꯌꯦꯡꯕꯗꯤ ꯑꯗꯨꯁꯨ ꯑꯩꯒꯤ ꯑꯩꯒꯤ
ꯑꯥ
ꯆꯔꯦ
ꯀꯩꯑꯕ ꯅꯪꯒꯤ ꯅꯪꯒꯤ ꯃꯤꯗꯨ ꯁꯤꯔꯦ
ꯍꯣꯏ ꯑꯩꯒꯤ ꯀꯥꯡꯇ꯭ꯔꯤꯗꯣ ꯁꯤꯔꯦ
ꯅ ꯀꯗ ꯅꯨꯡꯉꯥꯏꯇꯦꯗ
ꯍꯣꯏ ꯑꯗꯨ ꯉꯁꯤ ꯌꯦꯡꯒꯅꯦ ꯑꯥꯔꯖꯦꯟꯇꯤꯅꯥ ꯁꯤꯕ ꯌꯦꯡꯒꯅꯦꯕ
ꯑꯣ ꯅꯪ ꯑꯥꯔꯖꯦꯟꯇꯤꯅꯥꯕꯨꯧ ꯒꯦꯟ ꯇꯧꯗꯣꯏꯅꯦꯕ
ꯍꯣꯏ ꯑꯥꯔꯖꯦꯟꯇꯤꯅꯥ ꯑꯩ ꯉꯔꯥꯡ ꯄꯣꯔꯒꯧꯅꯦꯕ ꯑꯩꯁꯦ
ꯍꯥ
ꯑꯗꯣ ꯉꯔꯥꯡ ꯑꯥꯔꯖꯦꯟꯇꯤꯅꯥ ꯐꯦꯟꯁꯗꯨ
ꯎꯝ
ꯑꯩꯕꯨ ꯌꯥꯝ ꯋꯥꯍꯡ ꯍꯥꯡꯕꯀꯣ ꯑꯗꯨꯒꯤ ꯉꯁꯤ ꯑꯩ ꯉꯥꯡꯒꯅꯤꯅ ꯑꯗꯨꯒꯤ ꯁꯤꯕ ꯉꯥꯏꯕꯅꯦꯕ
ꯑꯗꯣ ꯃꯤꯦꯁꯤꯒ ꯑꯃꯨꯛ ꯉꯝꯃꯗꯤ ꯅꯪ ꯑꯁ ꯀꯃꯥꯏꯅ ꯇꯧꯕꯅꯤ
ꯉꯁꯤ ꯉꯥꯎꯕꯗꯤ ꯍꯣꯏ ꯉꯁꯤꯗꯤ ꯏꯖꯤꯞꯇꯅꯦꯕ ꯑꯗꯨꯒꯤ ꯉꯁꯤ ꯁꯤꯗꯤ ꯉ ꯉꯥꯝꯅꯩ ꯍꯥꯏꯗꯤ ꯌꯥꯏꯕ
ꯑꯥ
ꯑꯗꯣ ꯅꯦꯛꯁꯇꯗꯤ ꯁꯤꯒꯅꯤ ꯈꯪꯉꯦ ꯑꯗꯨ
ꯁꯤꯒꯅꯤ ꯈꯪ ꯑꯗꯨꯝ ꯉꯥꯏꯒꯅꯦꯕ
ꯍꯣꯏ ꯁꯤꯗ꯭ꯔꯤꯐꯥꯎ ꯉꯅꯥꯒꯁꯤ
ꯑꯥ ꯅꯨꯡꯉꯥꯏꯅꯤ ꯇꯥꯎꯁꯦ
ꯎꯝ ꯉꯔꯥꯡꯁꯦ ꯃꯈꯣꯏ ꯑꯩꯕꯨ ꯀꯣꯜ ꯇꯧꯔꯛꯑꯀꯣ
ꯍꯣꯏ
ꯀꯔꯤ ꯀꯔꯤ ꯋꯥꯅꯣ ꯑꯁꯤ ꯄꯨꯝꯕ ꯐꯠꯇꯕ ꯍꯣꯏ ꯌꯥꯝꯅ ꯉꯥꯡꯕ ꯑꯗꯨꯒꯤ ꯑꯩꯁꯨ ꯉꯥꯡꯒꯅꯤꯅ ꯉꯥꯏꯕꯅꯤꯅ
ꯁꯚꯦꯟ
ꯅꯪꯗꯤ ꯀꯔꯤꯕꯨ ꯁꯄꯣꯔꯠ ꯑꯣꯏ ꯇꯧꯅꯤ
ꯑꯩꯗꯤ ꯑꯩꯗꯤ ꯏꯁꯄꯦꯟ ꯑꯣꯏꯅ ꯇꯧꯋꯦ
ꯁ꯭ꯄꯦꯟ
ꯍ
ꯑꯁ ꯑꯗꯨꯗꯤ ꯉꯔꯥꯡꯁꯦ ꯏꯕꯥꯅꯤ ꯏꯕꯥꯅꯤ ꯁꯦ ꯌꯥꯝꯅ ꯀꯔꯤ ꯍꯥꯏꯒꯅꯣ ꯑꯦꯅꯤꯃꯤ ꯇꯧꯔꯒ ꯂꯩꯔ‌ꯦꯅꯦ
ꯑ ꯔꯅꯤꯅꯦ
ꯑꯁ ꯌꯥꯝꯅ ꯅꯨꯡꯉꯥꯏꯗꯦꯗ
ꯑ
ꯅꯪ ꯃꯈꯣꯏꯁꯦ ꯌꯥꯝꯅ ꯗꯥꯎ ꯐꯈ꯭ꯔꯦꯅꯦ ꯂꯥꯁ ꯃꯤꯅꯤꯠ ꯈꯛꯅ ꯆꯟꯕꯅꯦꯕ ꯑꯗꯨꯗꯤ ꯏꯁꯄꯦꯟꯁ‌ꯦ ꯁꯤꯔꯅꯦꯕ
ꯍ ꯃꯥꯅꯤ ꯃꯥꯅꯤ
ꯎꯝ
ꯑꯗꯨ ꯑꯣꯏꯇꯥꯔꯗꯤ ꯀꯩꯀꯩ ꯊꯕꯛ ꯇꯧꯔꯤꯅꯣ
ꯑꯩꯗꯤ ꯑꯗꯨꯝ ꯀꯣꯂꯦꯖ ꯆꯠꯔꯒ ꯂꯩꯌꯦ
ꯑꯥꯎ ꯐꯥꯏꯅꯦ ꯑꯗꯨꯗꯤ ꯑꯩꯥꯏ ꯈꯨꯟꯅꯩ ꯑꯩꯁꯨ ꯑꯗꯨꯝ ꯀꯣꯂꯦꯖ ꯀꯥꯏꯌꯦꯀꯣ
ꯑꯣ
ꯑꯣ ꯑꯗꯣ ꯅꯣꯏ ꯈꯨꯟꯗꯤ ꯆꯤꯡ ꯑꯣꯏꯕ꯭ꯔꯥ ꯇꯝꯄꯥꯛ ꯑꯣꯏꯕ꯭ꯔꯥ
ꯍꯥꯥ
ꯅꯣꯏꯈꯨꯟꯗꯣ
ꯍꯣꯏ
ꯆꯤꯡꯗ ꯑꯣꯏꯕ꯭ꯔꯥ ꯇꯝꯄꯥꯛꯇ ꯑꯣꯏꯕ꯭ꯔꯥ
ꯑꯩꯈꯣꯏꯒꯤ ꯈꯨꯟꯅꯆꯤꯡꯗꯅꯦ
ꯁꯤꯡꯌꯥ
ꯍꯣꯏ
ꯑꯣ ꯐꯩꯅꯦ
ꯎ
ꯑꯗꯣ ꯑꯗ‌ꯣ ꯍꯌꯦꯡꯗꯤ ꯀꯥꯏꯗ ꯆꯠꯀꯅꯤ ꯀꯦꯁ ꯆꯠꯀꯅꯤ
ꯍꯌꯦꯡꯁꯨ ꯍꯌꯦꯡꯗꯤ ꯀꯣꯂꯦꯖ ꯆꯠꯀꯅꯤ ꯍꯣꯏ
ꯑ ꯊꯥꯏꯅꯦ
ꯎꯝ ꯀꯣꯂꯦꯖ ꯆꯠꯇ꯭ꯔꯗꯤ ꯊꯕꯛ ꯇꯧꯕ ꯂꯩꯇ꯭ꯔꯦꯅ ꯑꯗꯨꯝ ꯀꯣꯂꯦꯖ ꯆꯠꯄ ꯇꯥꯔꯦ
ꯑꯥ ꯑꯗ ꯇꯥꯎꯗꯤ ꯔꯦꯟꯗ ꯂꯩꯕ꯭ꯔꯥ ꯌꯨꯝꯗ ꯑꯗꯨꯝ ꯂꯩꯕ꯭ꯔꯥ
ꯑꯗꯨ ꯌꯨꯝ ꯌꯨꯝꯗ ꯂꯩꯕꯅꯤꯗ
ꯌꯨꯝꯗ ꯂꯩꯕ꯭ꯔꯥ
ꯍꯣꯏ
ꯑꯠꯆꯥ
ꯎꯝ ꯑꯁ ꯕꯣꯜꯗꯣ ꯐꯥꯏꯅꯦꯜ ꯌꯦꯡꯅꯤꯡꯈ꯭ꯔꯦꯅꯦ
ꯂꯩꯅꯤꯡ ꯈ꯭ꯔ‌ꯦ ꯀꯝꯕꯅꯝꯕ ꯑ ꯀꯔꯝꯕ ꯇꯤꯝꯅ ꯂꯧ ꯂꯧꯒꯗꯧ ꯃꯥꯟꯒꯦ
ꯑꯩꯗꯤ ꯐ꯭ꯔꯥꯟꯁ ꯅꯠꯇ꯭ꯔꯗꯤ ꯅꯣꯔꯋꯦ ꯉꯝꯃꯣ ꯍꯥꯏꯕꯅ ꯍꯥꯏꯕꯅꯦ
ꯍꯣꯏ ꯐ꯭ꯔꯥꯟꯁ ꯐꯔ꯭ꯥꯟꯁ ꯉꯝꯗꯧ ꯃꯥꯜꯂꯤꯀꯣ
ꯍꯣꯏ ꯑꯁꯤ ꯑꯅꯤꯗ ꯑꯃ ꯉꯝꯃꯕꯗꯤ ꯌꯥꯔꯦ ꯑꯥꯔꯖꯦꯟꯇꯤꯅꯥ ꯁꯤꯔꯗꯤ ꯌꯥꯔꯦ ꯄꯦꯟꯁꯨ ꯉꯥꯝꯕ ꯌꯥꯏꯅ ꯑꯥꯔꯖꯦꯟꯇꯤꯅꯥꯗꯤ ꯉꯝꯃꯗꯤ ꯑꯩ ꯒ‌ꯣꯜ ꯀꯥꯞ ꯌꯦꯡꯅꯔꯣꯏ
ꯑꯥꯔꯖꯦꯟꯇꯤꯅꯥꯗꯤ ꯍꯣꯏ ꯑꯥꯔꯖꯦꯟꯇꯤꯅꯥꯅ ꯃꯔꯨꯅꯦꯕ ꯍꯥꯟꯅꯉꯩꯁꯦ
ꯍꯣꯏ
ꯑꯦꯛ
ꯑꯔꯖꯦꯟꯇꯤꯅꯥ ꯌꯦ ꯄꯤꯠ ꯂꯩꯇ꯭ꯔꯦ ꯃꯦꯁꯤ ꯑꯔ ꯅꯥꯕꯨ ꯌꯦꯡꯅꯤꯡꯗꯕ ꯌꯦꯡꯅꯤꯡꯗ꯭ꯔꯕꯒꯤ ꯅꯠꯇꯦꯗ
ꯑꯥꯏ
ꯃꯈꯣꯏꯒꯤ ꯐꯦꯟꯁꯅꯀꯣ
ꯍꯥ
ꯑꯥꯔꯖꯦꯟꯇꯤꯅꯥꯕꯨ ꯌꯦꯡꯅꯤꯡꯅꯕ ꯇꯧꯕ ꯑꯩꯕꯨꯀꯣ
ꯑ ꯑꯅꯦ
ꯑꯟꯗꯣ ꯅꯣꯏ ꯃꯃ ꯕꯕꯥꯅꯤ ꯊ ꯎꯛꯇ ꯔꯔꯕꯣ
ꯇꯨꯝꯗ꯭ꯔꯦ ꯀꯤꯠꯆꯦꯟꯅ ꯂꯩ
ꯑꯥ ꯑꯗꯣ ꯅꯣꯏꯗꯤ ꯕꯣꯏ ꯌꯦꯡꯁꯦ ꯐꯣꯟꯗ ꯌꯦꯡꯕ꯭ꯔꯥ ꯇꯤꯚꯤꯗ ꯌꯦꯡꯕ꯭ꯔꯥ
ꯑꯩꯈꯣꯏꯗꯤ ꯑꯗꯨꯝ ꯇꯤꯚꯤꯗ ꯌꯦꯡꯉꯗꯔꯦ
ꯑꯣ ꯐꯩꯅꯦ ꯈ꯭ꯋꯥꯏꯗꯤ ꯐꯅ ꯑꯗꯨꯝ ꯌꯦꯡꯉꯦ
ꯑꯣꯝ ꯅꯪ ꯒꯦꯝ ꯁꯅꯥꯗ꯭ꯔꯕꯣ
ꯑꯩ ꯒꯦꯝ ꯁꯥꯟꯅꯗꯤ ꯁꯅꯥꯔꯝꯕꯅꯦꯕꯀꯣ
ꯍꯣ
ꯌꯥꯇ꯭ꯔꯦ
ꯄꯞꯖꯤꯔꯥ ꯑ‌ꯦꯝꯃ‌ꯦꯜ ꯔ‌ꯣ
ꯑꯦꯝꯃ‌ꯦꯜ ꯅꯦꯗ
ꯎꯝ ꯑ ꯉꯥꯏꯔ ꯄꯞꯖꯤꯗꯤ ꯁꯅꯥꯕ ꯄꯤꯂꯗ ꯀꯣꯛꯁ ꯅꯥꯕꯕ
ꯁꯥꯔ ꯑꯩꯁꯦ ꯃꯣꯕꯥꯏꯜ ꯑꯦꯖꯦꯟꯁꯦ ꯈꯥꯟꯅꯀꯣ ꯌꯥꯝꯅ ꯉꯥꯎꯔꯝꯕꯅꯦꯕ ꯍꯥꯏꯗꯤ ꯇꯨꯝꯕ ꯆꯥꯕ ꯈꯪꯗꯕꯤꯗ ꯑꯗꯨꯝ ꯁꯥꯟꯅꯔꯝꯕꯅꯦꯕ ꯑꯩꯁꯦ
ꯑꯩ ꯁꯨꯝꯅꯦꯕ ꯍꯧꯖꯤꯛꯀꯤ ꯈꯔ ꯈꯔ ꯃꯇꯥꯡ ꯁꯁꯅꯥꯕꯥꯗ ꯍꯧꯖꯤꯛꯇꯤ ꯈꯔ ꯐꯥꯔꯦꯗ ꯑꯗꯨꯁꯨ ꯅꯪꯗꯤ ꯀꯩ ꯀꯩ ꯔꯦꯡ ꯀꯩ ꯔꯦꯡꯅ ꯂꯩ
ꯑꯩꯁꯦ ꯍꯥꯏꯌꯦꯁ ꯔꯤꯖꯦ ꯑꯦꯃꯣꯇꯣ ꯋꯥꯟ ꯖꯔꯣ ꯑꯦꯠꯀꯣ ꯑꯗꯨ ꯌꯧꯔꯝꯃꯒ ꯑꯗꯨꯝ ꯇꯣꯛꯈ꯭ꯔꯦ ꯍꯥꯏꯗꯤ ꯍꯣꯏ ꯍꯣꯏ ꯑꯗꯨꯝ ꯑꯩꯒꯤ ꯑꯦꯝ ꯑꯦꯜꯒꯤ ꯑꯥꯏ ꯗꯤ ꯑꯗꯨꯝ ꯍꯥꯏꯔꯛꯀꯦ ꯍꯣꯔꯦꯅ ꯑꯗꯨꯝ ꯑꯗꯨꯝ ꯌꯦꯡꯉꯣꯕꯀꯣ ꯑꯗꯨ ꯑꯗꯨ ꯍꯟꯗꯛꯄꯨꯗꯤ ꯁꯅꯥꯗꯦꯅ ꯑꯗꯨꯝ ꯀꯩꯅꯣ ꯗꯤꯂꯤꯠ ꯇꯧꯈ꯭ꯔꯦ
ꯑꯣ ꯑꯩꯗꯤ ꯑꯗꯨꯝ ꯁꯅꯥꯒ ꯂꯩꯗ ꯇꯥ ꯄꯀꯤꯀꯣ
ꯎꯝ
ꯍꯧꯖꯤꯛꯇꯤ ꯇꯨꯗ꯭ꯔꯦ
ꯍꯣꯏ ꯌꯥꯏꯅꯦ
ꯅꯈꯣꯏ ꯅꯈꯣꯏ ꯀꯣꯠ ꯆꯠꯄ꯭ꯔꯣ
ꯑꯩ ꯀꯣꯠ ꯆꯠꯇꯦꯗ ꯑꯗꯨꯝ ꯏꯊꯟꯇ ꯑꯗꯨꯝ ꯅꯥꯔꯤꯗꯤ
ꯁꯀꯣꯠ ꯆꯠꯇ꯭ꯔꯗꯤ ꯈꯔ ꯋꯥꯒꯅꯤꯗ ꯑꯩꯈꯣꯏꯗꯤ ꯀꯣꯏ ꯁꯛꯇ ꯆꯞꯅꯤꯕꯣ ꯀꯣ
ꯍꯣꯏ
ꯑꯗꯨꯒꯤ ꯄꯨꯁ ꯇꯧꯕꯗꯤ ꯈꯔ ꯐꯕ ꯑꯩ ꯁꯣꯂꯣ ꯆꯥꯔꯦꯗꯤꯀꯣ
ꯑꯥ
ꯁꯕ ꯌꯥꯗ ꯋꯥ ꯇꯝꯃꯦꯔꯁꯦ
ꯎꯝ
ꯑꯗꯨꯒꯤ ꯑꯩꯈꯣꯏ ꯑꯦꯕ꯭ꯔꯤ ꯏꯠ ꯒꯦꯝ ꯃꯉꯥ ꯃꯔꯤꯒꯨꯝꯕ ꯁꯅꯥꯕꯅꯦꯕ
ꯍꯣꯏ ꯑꯩꯈꯣꯏꯗꯤ ꯑꯩꯈꯣꯏ ꯈꯨꯟꯗꯗꯤꯀꯣ ꯑꯗꯨ ꯎꯝ ꯐꯖꯅ ꯁꯅꯕ ꯍꯩꯕ ꯃꯤ ꯂꯩꯇꯕ ꯍꯥꯏꯇꯥꯔꯦ ꯀꯣꯏꯗꯤꯁꯨꯝ ꯑꯩꯈꯣꯏꯗꯤ ꯑꯩꯈꯣꯏꯁꯨ ꯍꯩꯕ ꯅꯠꯇꯦꯕ ꯁꯁꯨꯝ ꯀꯩꯅꯣꯅꯦꯕ ꯆꯥ ꯑꯃꯗ ꯑꯩꯈꯣꯏ ꯌꯥꯝ ꯄꯪꯕꯁꯨ ꯅꯠꯇꯕ ꯍꯩꯕꯁꯨ ꯅꯠꯇꯕꯀꯣ ꯑꯗꯨꯝ ꯆꯥꯃꯗ ꯑꯗꯨꯝ ꯇꯧꯕꯅꯦꯕ
ꯍꯣꯏ ꯇꯃꯦ ꯈꯔ ꯐꯥꯔꯗꯁ ꯅꯥ ꯄꯁꯁꯨ ꯈꯔ ꯅꯨꯡꯉꯥꯏꯅ
ꯎꯝ ꯑꯗꯨꯅꯤꯅ
ꯎꯝ ꯍꯧꯖꯤꯛ ꯍꯧꯖꯤꯛ ꯍꯧꯨꯖꯤꯛꯇꯤ ꯃꯨꯟꯇꯨꯟꯁꯦ ꯌꯥꯗ꯭ꯔꯤꯅꯦ
ꯍꯥ
ꯑꯗꯨ ꯀꯔꯤꯒꯤꯅꯣ ꯈꯪꯗꯦ ꯂꯣꯕꯤꯁꯦ ꯃꯣꯇꯣ ꯕꯤ ꯆꯠꯄꯗꯣ ꯀꯣ
ꯑꯥ
ꯃꯩꯊꯦꯛ ꯃꯩꯊꯦꯛꯁꯨ ꯁꯅꯥꯕ ꯆꯪꯉꯤꯕ ꯁꯣꯂꯣ ꯆꯠ꯭ꯔꯗꯤ ꯑꯗꯨꯒꯤ ꯒ꯭ꯌꯥꯟꯃꯥꯟ ꯇꯥꯗ꯭ꯔꯦꯕ
ꯒ꯭ꯌꯥꯟ ꯃꯥꯟ ꯇꯥꯗ꯭ꯔꯦ
ꯎꯝ ꯃꯩꯊꯦꯛꯁꯨ ꯆꯥꯡꯉꯦꯕꯀꯣ
ꯍꯥ
ꯉꯔꯥꯡꯁꯦ ꯑꯩ ꯁꯣꯂꯣ ꯆꯠꯁꯤꯟꯅ ꯆꯠꯄ ꯑꯗꯨꯒꯤ ꯃꯩꯊꯤ ꯆꯥꯃꯨꯛꯀꯣ ꯑꯁ ꯌꯥꯝꯅ ꯅꯨꯞ ꯑꯣꯏꯈ꯭ꯔꯦꯅꯦ
ꯑꯥ
ꯑꯩꯉꯣꯟꯗ ꯐꯝꯂꯒ ꯂꯩꯔꯗꯤꯀꯣ ꯃꯥꯕꯨ
ꯎꯝ ꯑ ꯑꯗꯥ ꯉꯔꯥꯡ ꯅꯪ ꯒꯦꯝꯁ ꯁꯥꯟꯅꯕꯁꯤꯀꯣ ꯄꯩꯁꯥ ꯑꯝ ꯄꯩꯁꯥ ꯍꯥꯞꯄꯒ ꯑꯗꯨꯝ ꯔꯤꯆꯥꯔꯖ ꯇꯧꯕ ꯑꯗꯨꯝ ꯇꯧꯕ꯭ꯔꯥ
ꯍꯣꯏꯅꯦ ꯑꯁ ꯑꯩꯁꯦ ꯌꯥꯝ ꯄꯥꯡꯉꯦ ꯍꯧꯖꯤꯛꯇꯤ ꯄꯩꯁꯥ ꯆꯥꯡ ꯆꯥꯡꯕ ꯒꯦꯝꯗꯀꯣ
ꯑ
ꯄꯩꯁꯥ ꯆꯪꯈꯤꯗ꯭ꯔꯦ ꯆꯪꯈ꯭ꯔꯦ ꯍꯥꯏꯗꯅ ꯑꯁ ꯍꯥꯏꯕ ꯈꯪꯗꯦꯗ
ꯍꯧꯖꯤꯛꯇꯤ ꯑꯗꯣꯜ ꯂꯥꯁ ꯌꯥꯔ ꯂꯥꯁ ꯌꯥꯔꯒꯤꯗꯤꯀꯣ
ꯍ
ꯑꯦꯕ꯭ꯔꯤ ꯏꯁꯇꯥꯔ ꯂꯥꯏꯠ ꯀꯣ
ꯍꯣꯏ
ꯔꯤꯆꯥꯔꯖ ꯑꯣꯏꯔꯒ ꯑꯗꯨꯝ ꯏꯚꯦꯟ ꯂꯥꯛꯂꯗꯤ ꯄꯩꯁꯥ ꯌꯥꯝꯅ ꯆꯠꯄꯅꯤꯅꯦ
ꯑꯣ
ꯑꯩ ꯐꯣꯔꯇꯤ ꯊꯥꯔꯇꯤ ꯐꯤꯐꯇꯤ ꯊꯥꯎꯖꯟ ꯆꯥꯡꯕ ꯑꯦꯀꯥꯎꯟꯗꯣ
ꯎꯝ
ꯊ꯭ꯔꯤ ꯊꯥꯎꯖꯟ ꯈꯛꯇ ꯌꯣꯟꯕꯅꯦ ꯌꯥꯝꯅ ꯄꯪꯈ꯭ꯔꯦꯅꯦ ꯐꯣꯔꯇꯤ ꯊꯥꯎꯖꯟꯒꯨꯝꯕ ꯆꯥꯡꯒꯅꯤ ꯄꯩꯁꯥ ꯂꯣꯏꯅꯃꯛ ꯀꯜꯀꯨꯂꯦꯠ ꯇꯧꯔꯗꯤꯀꯣ
ꯍꯣꯏ ꯏꯁꯀꯤꯟ ꯏꯁꯀꯤꯟꯒꯨꯝꯕꯗꯤ ꯀꯔꯝꯕꯅ ꯑꯗꯨꯝ ꯐꯕ ꯑꯣꯏꯕꯅꯣ ꯏꯁꯀꯤꯟꯁꯦ
ꯎꯝ ꯑꯀꯥꯎꯟ ꯌꯣꯟꯒꯅꯤꯅ ꯇꯧꯔꯗꯤꯀꯣ
ꯍꯣꯏ
ꯊ꯭ꯔꯤ ꯊꯥꯎꯖꯟ ꯐꯣꯔ ꯊꯥꯎꯖꯟ ꯇꯔꯥꯗꯤ ꯌꯣꯟꯟꯕ ꯉꯥꯝꯗꯣꯏꯕꯣ ꯑꯩꯒꯤꯁꯦ ꯒꯨꯁꯥꯟ ꯏꯁꯀꯤꯟ ꯁꯦꯠ ꯂꯩꯔꯤꯕꯣ
ꯍꯣꯏ
ꯑꯁꯤ ꯃꯤꯅꯠꯇꯣ ꯍꯧꯖꯤꯛ ꯂꯥꯛꯄꯗꯧ ꯃꯤꯅꯠꯇꯣ ꯑꯁꯤ ꯈꯛꯇꯥꯡꯅꯦ ꯂꯩꯇ꯭ꯔꯕꯁꯦ
ꯑꯥ
ꯑꯩ ꯑꯀꯥꯎꯟ ꯌꯣꯟ ꯌꯣꯟ ꯌꯣꯟꯒꯅꯤ ꯍꯥꯏꯕ ꯃꯇꯝꯗ ꯁꯤ ꯏꯁꯀꯤꯜ ꯂꯥꯛꯄꯅꯦꯕ
ꯍ
ꯑꯗꯨꯒꯤ ꯁꯤ ꯏꯁꯀꯤꯝꯗꯤ ꯂꯩꯇ꯭ꯔꯦ ꯑꯗꯨꯁꯨ ꯑꯥꯗꯔꯁꯗꯤꯀꯣ ꯂꯣꯛ ꯁꯦꯠꯅꯦꯕ ꯑꯗꯨꯒꯤ ꯑꯩꯁꯨ ꯌꯟꯅꯒ ꯔꯤꯒ꯭ꯔꯦꯠ ꯇꯧꯕꯅꯤ
ꯑꯠꯆꯥ
ꯄꯩꯁꯥ ꯈꯔ ꯆꯤꯟꯕꯀꯣ
ꯑꯥ ꯑꯗꯨꯅꯤꯗ ꯒꯦꯝꯗꯤ ꯑꯩꯈꯣꯏꯅ ꯄꯩꯁꯥ ꯆꯪꯕꯅ ꯌꯥꯝꯕ ꯌꯣꯟꯕ ꯀꯥꯟꯗꯅ ꯈꯤꯇꯪ ꯈꯤꯇꯪ ꯀꯣ ꯁꯨꯃꯥꯏꯅ ꯇꯧꯔꯕꯅꯤꯅ
ꯆꯥꯡꯉꯒ ꯌꯣꯟ ꯃꯇꯝꯝꯗ ꯇꯪꯒꯤ ꯇꯪ
ꯍꯥꯏ
ꯑꯩꯈꯣꯏꯒꯤ ꯐꯪꯕꯗꯣ
ꯑꯣ ꯑꯩꯈꯣꯏꯗꯤ ꯑꯁ ꯄꯩꯁꯥꯒ ꯔꯤꯆꯥꯔꯖ ꯇꯧꯗꯅ ꯁꯨꯝ ꯆꯪꯉꯕꯣ
ꯑ ꯔꯤꯆꯥꯔꯖ ꯇꯧꯗꯃꯅ ꯐꯥꯔꯦꯗ ꯏꯟꯖꯦꯛꯁꯨ ꯇꯧꯕ ꯌꯥꯏꯅ
ꯍꯣꯏ ꯏꯟꯖꯣꯏ ꯇꯧꯔꯣ ꯑꯗꯨꯒ ꯑꯩꯈꯣꯏꯒꯤ ꯋꯤꯟꯗꯣꯗ ꯋꯤꯟ ꯔꯦꯗꯠꯇꯣ ꯑꯗꯨꯝ ꯐꯖꯔꯗꯤ ꯑꯗꯨꯝ ꯅꯨꯡꯉꯥꯏꯕ
ꯍꯣꯏ ꯍꯣꯏ ꯁꯤꯅ ꯐꯕꯅꯦꯗꯦꯠ ꯐꯥꯔꯒ ꯀꯣ
ꯍ
ꯃꯥꯏ ꯄꯥꯏꯒꯗꯧꯕ ꯍꯦꯔꯣꯗꯣ ꯏꯟꯖꯣꯏ ꯇꯧꯔꯒ ꯑꯗꯨꯝꯕꯅ ꯅꯨꯡꯉꯥꯏꯔꯤꯗ
ꯑ ꯃꯥꯅꯦ ꯃꯥꯅꯦ ꯆꯨꯝꯃꯦ
ꯎꯝ
ꯑꯗꯨ ꯑꯣꯃꯦ ꯉꯁꯤꯗꯤ ꯄꯨꯡ ꯀꯌꯥꯗ ꯇꯨꯝꯒꯅꯤ
ꯉꯁꯤꯁꯦ ꯇꯨꯝ ꯇꯨꯝ ꯉꯁꯤ ꯇꯨꯝꯂꯔꯣꯏꯗ ꯅꯥꯏꯟ ꯊꯥꯔꯇꯤꯗ ꯌꯦꯡꯒꯅꯤꯀꯣ
ꯍ
ꯑꯗꯨꯒ ꯋꯥꯟ ꯊꯥꯔꯇꯤꯗꯁꯨ ꯃꯦꯠꯆ ꯂꯩꯔꯤꯅꯦ ꯃꯦꯁ ꯑꯅꯤꯅꯦꯕ ꯃꯦꯁ ꯑꯣ ꯋꯥꯟ ꯊꯥꯔꯇꯤ ꯇꯤꯗ ꯀꯣꯂꯣꯕꯤꯌꯥꯒ ꯅꯤꯗꯔꯂꯦꯟ
ꯑꯣ ꯀꯂꯦꯝꯤꯌꯥ ꯍꯥꯏꯅ ꯑꯗꯨ
ꯅꯅꯤꯗꯔꯂꯦꯟ ꯁꯤꯒꯅꯤ
ꯎ
ꯀꯣꯂꯝꯕꯤꯌꯥꯗꯤ ꯌꯥꯝꯅ ꯀꯟꯕꯅꯤꯅ
ꯎꯝ
ꯅꯅꯤꯗꯔꯂꯦꯟꯁꯦ ꯁꯤꯒꯅꯦ
ꯑꯠꯆꯥ ꯍꯔꯦꯟꯅꯦꯁꯤ ꯁꯤꯕꯗꯣ ꯌꯦꯡꯉꯁꯤꯀꯣ
ꯍꯣꯏ ꯑꯔꯖꯦꯟꯇꯅꯥ ꯁꯤꯔꯗꯤ ꯀꯣ ꯍꯔꯦꯟꯅ ꯁꯤꯔꯗꯤ ꯅꯪ ꯑꯩꯁꯨ ꯑꯩꯕꯨ ꯀꯣꯜ ꯇꯧꯔꯛꯄꯁꯨ ꯌꯥꯏꯗ ꯑꯩꯅ ꯅꯪꯒꯦ ꯃꯥ ꯄꯤꯒꯅꯦ
ꯑ ꯇꯔꯣꯀꯦ ꯇꯔꯣꯀꯦ
ꯅꯪꯁꯨ ꯌꯦꯡꯉꯅꯤꯀꯣ
ꯀꯩꯌꯦꯕ
ꯅꯪꯁꯨ ꯕꯣ ꯌꯦꯡ
ꯑꯣꯡ ꯍꯣꯏ ꯌꯦꯡꯒꯅꯤ ꯌꯦꯡꯒꯅꯤ
ꯑꯣ
ꯗ